ꯑꯥ
ꯍꯧꯖꯦ ꯍꯥꯏꯔꯣ
ꯃꯈꯣꯟꯗꯣ ꯐꯖꯅ ꯇꯥꯗꯦꯅꯦ
ꯀꯤ ꯀꯩꯗꯧꯔꯤꯅꯣ
ꯎꯝ ꯆꯥꯛꯇꯤ ꯊꯣꯡꯕ ꯂꯣꯏꯔꯕꯣ
ꯑ ꯄꯤꯛꯈ꯭ꯔꯕ ꯍꯥꯏꯗꯤ ꯃꯈꯣꯟ ꯊꯣꯛꯅꯤꯕ
ꯑꯣ
ꯐꯔꯦꯅꯦ ꯑꯗꯨꯗꯤ ꯌꯥꯝ ꯍꯥꯎꯒꯗꯕ ꯑꯃ ꯂꯩꯔꯦ ꯅꯪ ꯍꯣꯏ ꯍꯣꯏ
ꯚꯥꯏꯕ꯭ꯔꯦꯁꯟ ꯇꯥꯕ꯭ꯔꯣ
ꯑꯥ
ꯎꯝ ꯍꯣꯏ ꯍꯣꯏ ꯇꯥꯕꯅꯦ ꯀꯔꯤ ꯍꯥꯏꯕ
ꯏꯕꯥꯟꯅꯤꯒꯤꯁꯦ ꯌꯥꯝ ꯂꯥꯡꯉꯦꯕ
ꯍꯣꯏ ꯑꯩꯒꯤꯁꯨ ꯕꯦꯛꯒ꯭ꯔꯥꯎꯟ ꯇꯥꯕ꯭ꯔꯣ
ꯑꯣ ꯕꯦꯛꯒ꯭ꯔꯥꯎꯟ ꯃꯈꯣꯟ ꯍꯥꯏꯗꯤ ꯑꯁꯤꯅꯤ ꯌꯨꯝ ꯃꯅꯥꯛꯇꯒꯤ ꯃꯈꯣꯟꯒꯨꯝꯕ ꯇꯥꯕ꯭ꯔꯅ ꯈꯟꯕ
ꯎꯝ ꯑꯗ ꯑꯩꯒꯤꯁꯨ ꯇꯥꯕ꯭ꯔꯥ ꯍꯧꯖꯤꯛ
ꯍꯧꯖꯤꯛꯇꯤ ꯇꯥꯗꯦꯗ
ꯌꯥꯔꯦ ꯌꯥꯔꯦ
ꯅꯨꯡꯗꯥꯡꯗ ꯐꯖꯅ ꯇꯧꯁꯤ ꯀꯣꯜ ꯇꯔꯥꯒꯨꯝꯕꯗꯤ ꯇꯧꯕꯁꯤꯗ
ꯃꯤ ꯂꯤꯁꯤꯡ
ꯋꯥꯔꯤ ꯑꯇꯣꯞꯄ ꯑꯣꯏꯅ ꯁꯥꯖꯦꯍꯦ
ꯒꯤꯗꯤ ꯒ꯭ꯌꯥꯟ ꯐꯔꯣꯏꯗ ꯃꯤꯁꯨ
ꯍꯥꯏꯕ ꯉꯥꯛꯇꯅꯤꯅꯦ ꯃꯤꯁꯤꯡꯁꯨ ꯑꯁ ꯋꯥꯗꯨꯗꯤ ꯗꯤꯟꯆꯨꯏ ꯗꯤꯟꯆꯨꯏꯒ ꯆꯞ ꯃꯥꯟꯅꯔꯦꯍꯦ ꯅꯪꯁꯨ
ꯃꯥꯁꯨ ꯇꯧꯕ꯭ꯔꯥ
ꯑꯁ ꯃꯥꯁꯨ ꯖꯥꯠ ꯖꯥꯠ ꯉꯥꯡꯕꯅꯦ ꯋꯥꯊꯤ ꯋꯥꯔꯦꯝ ꯐꯖꯅ ꯉꯥꯡꯕꯅꯦ ꯎꯝ ꯎꯝ ꯑꯁ ꯉꯁꯤ ꯐꯖꯅ ꯇꯨꯝꯗꯕꯒꯤꯔ ꯑꯁ ꯌꯥꯗꯦꯅꯦ ꯑꯁ ꯀꯣꯛꯁꯦ ꯉꯔꯥꯡꯗꯣ ꯇꯨꯝꯗꯦꯕ
ꯑꯥ
ꯑꯥ
ꯇꯕ꯭ꯔ
ꯍꯣꯢ ꯅꯪꯒꯤ ꯅꯈꯣꯟꯗꯣ ꯂꯥꯞꯅ ꯇꯥꯢꯌꯦꯅꯦ ꯀꯃꯥꯢꯅ ꯇꯧꯕꯕꯤꯔꯣ
ꯌꯨꯝ ꯁꯥꯕꯒꯤ
ꯑ ꯑꯩ ꯌꯨꯝꯅꯛ ꯑꯩꯗꯤ ꯅꯣꯢ ꯌꯨꯝꯗꯣ ꯏ ꯆꯤꯛ ꯆꯤꯛꯑꯒ ꯂꯩꯕꯅ ꯈꯜꯄꯅꯤꯅꯦ
ꯍꯥꯥ
ꯍꯣꯢ ꯆꯤꯛ ꯆꯤꯛꯂꯒ ꯂꯩꯕ꯭ꯔꯅ ꯈꯟꯕꯀꯣ ꯑꯩꯗꯤ
ꯌꯝꯅ ꯂꯝꯕ ꯃꯥꯂꯤꯅꯦ
ꯌꯥꯝ ꯂꯥꯡꯕꯅꯦ
ꯎꯝ
ꯍꯥꯢꯗꯤ ꯌꯨꯝꯗꯣ ꯇꯤꯟꯒꯤ ꯑꯣꯢꯕꯅꯤꯅ ꯂꯝꯕꯤꯗ ꯁꯣꯔꯣꯛꯇ ꯉꯥꯡꯉꯤꯗꯣ ꯂꯣꯢ
ꯎꯝ ꯂꯝꯕꯤ ꯃꯅꯥꯛꯇꯔꯣ
ꯎꯝ
ꯎꯝ
ꯂꯝꯕꯤ ꯍꯥꯢꯖꯦ ꯃꯦꯟ ꯔꯣꯗꯀꯤꯗꯨꯣ ꯅꯠꯇꯕ
ꯑ ꯎꯝ
ꯃꯈꯥꯗ ꯀꯨꯝ ꯀꯨꯝꯊꯕꯒꯤꯗꯣ ꯆꯠꯊꯣꯛ ꯆꯠꯁꯤꯟ ꯇꯧꯕ ꯃꯤꯁꯤꯡ
ꯎꯝ ꯎꯝ ꯑꯣꯢꯔꯝꯃꯦ ꯁꯥꯔꯝꯃꯅꯤꯅꯦ ꯑꯗꯨꯗꯤ ꯅꯣꯢꯁꯨ ꯅꯣꯢ ꯌꯨꯝꯗꯣ ꯑꯁ ꯁꯤꯗꯁꯨ ꯁꯥꯕꯅ ꯂꯣꯢꯔꯦ ꯅꯣꯡꯁꯥ ꯁꯥꯔꯗꯤꯀꯣ ꯂꯩꯕ ꯌꯥꯝ ꯅꯨꯡꯉꯥꯢꯇꯦ ꯇꯥꯕ꯭ꯔꯣ ꯍꯜꯂꯣ
ꯇꯗꯕ꯭ꯔꯣ
ꯇꯥꯢꯌꯦ ꯇꯥꯢꯌꯦ ꯑꯝ
ꯍꯧ ꯖꯤ ꯑꯁ ꯋꯥꯛꯀꯤꯡ ꯆꯠꯄꯗꯣ ꯅꯣꯢꯗꯤ ꯆꯦꯟꯕ꯭ꯔꯣ ꯀꯃꯥꯢꯅ ꯇꯧꯕ꯭ꯔꯣ ꯑꯗꯨꯝ ꯆꯨꯝꯅ ꯑꯗꯨꯝ ꯆꯠꯄ꯭ꯔꯣ
ꯗ ꯀꯈꯤ ꯆ ꯂꯩꯗ
ꯍꯥꯥ
ꯍꯟꯗꯛꯇꯤ ꯆꯦꯜꯂꯦꯕ
ꯑꯥ
ꯌꯦꯁꯨꯠꯇꯣ ꯎꯝ ꯎꯝ
ꯐꯖꯅ ꯇꯨꯝꯗꯕꯅꯤꯅ ꯑꯁꯁ ꯋꯥꯋꯀꯤꯡ ꯆꯠꯅꯤꯡꯕ ꯋꯥꯈꯜꯁꯨ ꯊꯣꯛꯇ꯭ꯔꯦꯗ ꯍꯟꯗꯛꯁꯦ
ꯃꯊꯗ ꯃꯊ ꯁꯗꯗ ꯗ ꯊꯦꯡꯅꯔꯗꯤꯀꯣ ꯃꯊꯪꯒꯤ ꯁꯟꯗꯦꯗꯒꯨꯝꯕ ꯑꯃꯨꯛ ꯊꯦꯡꯅꯔꯔꯤ ꯅꯣꯏ ꯆꯅꯤ
ꯈꯪꯗ꯭ꯔꯦꯅꯦ ꯔꯤꯖꯜ ꯊꯨꯅ ꯊꯣꯛ ꯕꯖꯥꯔꯠꯁꯦ ꯑꯃꯨꯛ ꯊꯨꯅ ꯊꯨꯅꯁꯨ ꯑꯩꯁ ꯆꯪꯕ ꯑꯗꯨꯃꯥꯏꯅ ꯇꯧꯕ ꯃꯥꯜꯂꯦꯗ
ꯅꯨꯄꯥ ꯑꯃꯃ ꯃꯤꯕꯨꯗꯤ ꯌꯥꯝꯃꯗꯦꯏꯗ ꯑꯅꯤ ꯑꯣꯛꯇꯣꯕ
ꯌꯦꯡꯕ ꯇꯥꯔꯦꯅꯦ ꯑꯗꯨꯕꯨꯗꯤ
ꯎꯝ ꯎꯝ ꯌꯦꯡꯕ ꯇꯔꯦꯅ
ꯑꯩ ꯁꯨꯝ ꯂꯩꯛꯊꯣꯛꯀꯦꯅ ꯈꯖꯦ
ꯑꯁꯤ ꯁꯤꯁꯦ ꯏꯃ꯭ꯌꯨꯅꯣꯂꯣꯖꯤ ꯑꯦ
ꯎꯝ
ꯑꯁ ꯍꯟꯗꯛꯀꯤꯁꯦ ꯌꯥꯝ ꯂꯨꯑꯦ ꯍꯟꯗꯛꯁꯦ ꯕꯥꯏꯌꯑꯣꯁꯇꯦꯇꯤꯁꯇꯤꯛꯁ
ꯃꯇꯥꯡꯗ ꯇꯧꯒꯦ ꯑꯩꯟꯅ ꯑꯗꯨ
ꯑꯩꯈꯣꯏꯁꯦ ꯑꯁ ꯖꯤꯟꯁꯀꯤ ꯑꯩꯈꯣꯏꯒꯤ ꯏꯃ꯭ꯌꯨꯁ ꯍꯥꯏꯗꯤ
ꯁꯤꯒꯤ ꯃꯔꯝꯗꯒꯨꯝꯕ
ꯍꯥ ꯍꯣꯏ ꯑꯩꯈꯣꯏꯒꯤ ꯏꯃ꯭ꯌꯨꯟ ꯁꯤꯁꯇꯦꯝꯒꯤꯀꯣ ꯋꯥꯝꯗ
ꯏꯁꯥꯒꯤꯔꯥ ꯅꯠꯇ꯭ꯔꯒ ꯑꯥ ꯁꯟꯁꯥꯒꯤꯁꯨ ꯌꯥꯕ꯭ꯔꯥ
ꯑꯈꯣꯏ ꯑꯩꯈꯣꯏ ꯃꯤꯒꯤꯅꯤꯅ
ꯑ ꯑꯗꯣ ꯗꯤ ꯄꯨꯔ ꯄꯪꯀꯥꯅꯤ ꯂꯩꯔꯝꯃꯤ
ꯍꯣꯏ ꯑꯪꯀꯥ ꯂꯩꯌꯦ ꯕꯥꯏꯑꯣꯐꯤꯇꯤꯁ ꯑꯗꯨꯒ ꯅꯦꯛꯁꯇ ꯕꯥꯏꯌꯑꯣ ꯏꯟꯐꯣꯔꯃꯦꯁꯟ ꯑꯃꯨꯛ ꯂꯩꯌꯦ ꯑꯗꯨ ꯕꯥꯏꯌꯑꯣ ꯇꯦꯛꯅꯣꯂꯣꯖꯤ ꯑꯃꯨꯛ ꯂꯩꯌꯦ ꯄꯦꯄꯔꯗꯨ ꯍꯟꯗꯛꯀꯤꯀꯣ
ꯏꯁꯇꯗꯤ ꯑꯗꯨꯝ ꯍꯥꯏꯗꯤ ꯏꯁꯄꯤꯁꯂꯥꯏꯁ ꯔꯣꯜ ꯑꯣꯐꯟ ꯀꯝꯄꯜꯁꯔꯤ ꯁꯣꯏꯗꯅ ꯁꯁ
ꯍꯣꯏ ꯂꯨꯕꯅꯦ ꯑꯁ
ꯀꯥꯜꯀꯨꯂꯦꯁꯟ ꯌꯥꯝꯕꯅꯦ ꯑꯁꯤ ꯕꯥꯏꯑꯣꯂꯣꯖꯤ ꯚꯥꯏꯂꯣꯖꯤꯁꯦ ꯄꯥꯁꯇꯤ ꯑꯣꯏꯌꯦꯗ ꯑꯣꯏꯔꯤꯁꯦ
ꯎ
ꯕꯥꯏꯑꯣ ꯀꯦꯃꯤꯁꯇ꯭ꯔꯤ ꯑꯃꯨꯛ ꯂꯩꯌꯦ ꯀꯦꯃꯤꯁꯇ꯭ꯔꯤꯒꯣ
ꯑ
ꯑꯗꯨ ꯕꯥꯏꯑꯣꯁꯇꯦꯇꯤꯁꯇꯤꯛꯁ ꯂꯩꯌꯦ ꯕꯥꯏꯑꯣ ꯏꯟꯐꯣꯔꯃꯦꯁꯟ ꯕꯥꯏꯑꯣꯇꯦꯛꯅꯣꯂꯣꯖꯤ ꯂꯣꯏꯅ ꯌꯥꯎꯋꯦꯕ ꯑꯗꯨ ꯑꯣꯏꯕꯅꯤꯅ ꯑꯁ
ꯄꯥꯏꯂꯔꯣꯏꯗ
ꯑ
ꯂꯥꯏꯗꯤ ꯂꯥꯏꯔꯣꯏꯕ
ꯍꯣꯏ ꯑꯁ ꯏꯁꯀꯣꯞꯇꯨ ꯑꯗꯨꯒ ꯂꯣꯏꯅ ꯍꯥꯏꯗꯤ ꯑꯩꯅ ꯍꯥꯏꯕꯗꯣ ꯁꯤ ꯑꯃꯨꯛ ꯂꯥꯏ ꯂꯥꯏꯕꯅ ꯈꯔ ꯏꯁꯦ ꯁꯤꯔꯤ ꯀꯜꯆꯔꯒꯨꯝꯕ ꯒꯤꯀꯣ ꯍꯣꯔꯇꯤꯀꯜꯆꯔ ꯐꯤꯁꯔꯤ ꯏꯀꯣꯛ ꯑ ꯂꯣꯏꯅ ꯁꯤꯒꯨꯝꯕꯁꯨ ꯌꯥꯎꯋꯦꯕ ꯑ
ꯒꯤ ꯌꯨꯝꯗꯗꯤ ꯈꯨꯝꯃꯦ ꯊꯥꯗꯣ ꯅꯞꯄꯦ
ꯊꯥꯕ꯭ꯔꯣ
ꯀ
ꯑꯣ ꯍꯥꯏꯅꯦ ꯍꯗꯦ
ꯃꯇꯦ ꯃꯉꯥꯡ ꯅꯣꯏꯗ ꯑꯩ ꯂꯩꯔꯤꯉꯩ ꯃꯇꯝꯗ ꯊꯝꯕꯗꯣ
ꯍꯣꯏ ꯑꯗꯨꯗꯤ ꯈꯪꯗꯦ ꯑꯗꯣ ꯍꯣꯏ ꯑꯃ ꯑꯅꯤꯗꯤ ꯆꯥꯏ ꯑꯗꯣ ꯐꯖꯟꯅ ꯊꯣꯛꯇꯦ ꯄꯥꯟꯒꯦ ꯍꯧꯔꯕ ꯃꯇꯝꯗ ꯀꯩꯅꯣ ꯑꯃ ꯇꯧꯔꯔꯦꯕ ꯑꯗꯨꯒꯤ ꯅꯣꯏꯅ ꯆꯥꯎꯔꯛꯇꯕꯀꯣ ꯑꯗꯣ ꯃꯆꯥ ꯃꯆꯥꯗꯒꯤ ꯑꯗꯨꯝ ꯃꯨꯟꯅꯕ ꯑꯗꯨꯝ ꯂꯣꯏꯈ꯭ꯔꯦ
ꯂꯩꯇ꯭ꯔꯦ ꯑꯗꯣ ꯀꯩꯅꯣꯒꯤꯗꯨꯅꯦ ꯍꯥꯏ
ꯍꯣꯏ ꯗꯤꯐꯤꯁꯦꯟꯁꯤ ꯍꯥꯔ ꯍꯥꯏꯕꯗꯤ ꯃꯣꯏ
ꯑꯗꯒꯤ ꯑꯒꯤ ꯁꯤꯅꯩꯌꯦ ꯑꯗꯣ ꯃꯁꯥꯅ ꯑꯗꯨꯝ ꯇꯧꯕꯁꯨ ꯂꯩꯕꯅꯦꯕ ꯄꯤꯛꯄꯁꯨꯀꯣ ꯑꯗꯨ ꯃꯣꯏꯅ ꯝꯣꯏꯅ ꯀꯩꯅꯣ ꯄꯖꯕꯒꯤ ꯑꯗ ꯖꯥꯠ ꯖꯥꯠ ꯄꯤꯖꯕꯒꯤ ꯆꯥꯎꯔꯛꯄ ꯋꯥꯅꯦꯕ
ꯑꯣ
ꯎꯝ
ꯀꯩꯅꯣꯅꯦ
ꯑꯍꯝ ꯄꯨꯡꯁꯤꯁꯨ